ꯇꯥꯕꯥ
ꯇꯥꯏꯌꯦ ꯇꯥꯏꯌꯦ
ꯑꯣ ꯑꯩꯈꯣꯏ ꯑꯩꯈꯣꯏ ꯅ ꯑ ꯀꯩꯅꯣ ꯑꯩꯈꯣꯏꯒꯤ ꯏꯃꯥꯟꯅꯕꯤ ꯑꯃꯗꯣ ꯑꯩꯒꯤ
ꯎꯝ
ꯑ ꯑꯩꯀꯤ ꯀꯔꯤ ꯍꯥꯏꯅ ꯑꯩ ꯏꯅꯥꯎꯅꯨꯄꯤ ꯑꯃꯗꯣ ꯁꯥ ꯑꯁꯥꯡꯕꯗꯣ ꯑꯗꯨꯒꯤ ꯅꯨꯄꯤ ꯂꯥꯛꯔ ꯀꯟꯗ ꯑꯩꯈꯣꯏꯗꯁꯨ ꯀꯣꯏꯕ ꯆꯥꯠꯁꯦ ꯀꯪꯂꯥꯒꯨꯝꯕꯗ
ꯍꯣꯏ ꯍꯣꯏ ꯌꯥꯏꯦ ꯑꯩꯈꯣꯏꯁꯨ ꯉꯁꯤ ꯍꯥꯏꯅꯕꯅꯦ ꯉꯁꯤ ꯍꯩꯅꯕꯅꯦ ꯑꯩꯈꯣꯏꯁꯨ ꯅꯨꯃꯤꯠ ꯑꯃꯗ ꯀꯪꯂꯥꯗ ꯆꯠꯂ ꯁꯩꯀꯥꯜ ꯊꯥꯎꯕ ꯆꯠꯁꯦ ꯍꯥꯏꯅ ꯍꯥꯏꯔꯝꯕꯅꯤ ꯑꯩꯁꯨ ꯍꯩ ꯇꯦ ꯑꯗꯣ ꯇꯥꯝꯗꯣꯏꯅꯦ
ꯇꯝꯕ ꯇꯥꯔꯦ ꯃꯥ ꯂꯥꯛꯔꯀꯥꯟꯗ ꯆꯠꯁꯦ
ꯍꯣꯏ ꯆꯠꯁꯦ ꯑꯗꯣ ꯀ꯭ꯔꯝ ꯀꯥꯟꯗ ꯂꯥꯛ ꯀꯅꯦ ꯍꯥꯏꯕ꯭ꯔꯥ
ꯑꯁꯤꯒꯤ ꯁꯤꯒꯤ ꯊꯥꯗ ꯀꯣ ꯑꯃꯨꯛ ꯍꯥꯏꯕꯗꯤ ꯀꯔꯤ ꯍꯥꯏꯗ ꯑꯅꯥꯎꯕ ꯑꯅꯥꯎꯕ ꯊꯥꯗ
ꯍꯣꯏ
ꯃꯥ ꯂꯥꯛ ꯀꯅꯤ ꯑꯗꯨꯗꯤ ꯁꯣꯏꯗꯅ ꯂꯥꯛꯀꯅꯤ ꯃꯥꯒꯤꯗꯤ ꯊꯣꯛ ꯊꯣꯛꯇꯤ ꯊꯣꯛꯇ꯭ꯔꯦ ꯑꯗꯨ ꯑꯣꯏꯔꯁꯨ ꯄꯔꯤꯈꯥꯒꯤ ꯊꯣꯛꯇꯦ ꯑꯗꯨ ꯑꯣꯏꯔꯁꯨ ꯀꯣ
ꯎꯝ ꯑꯗꯨꯒ ꯑꯩꯈꯣꯏ ꯑꯅꯤ ꯉꯁꯥꯏ ꯍꯥꯏꯕꯗꯣ
ꯎꯝ ꯍꯣꯏ
ꯉꯁꯤ ꯃꯥꯅ ꯍꯥꯏꯔꯛꯑꯦ ꯍꯧꯖꯤꯛꯀꯥꯟꯁꯦ ꯍꯧꯖꯤꯛꯀꯥꯟꯁꯤꯦ ꯁꯁꯦ ꯉꯁꯤꯁꯨ ꯎꯋꯦ ꯑꯩꯈꯣꯏ ꯉꯔꯥꯡꯁꯨ ꯎꯋꯦ ꯉꯁꯤꯁꯨ ꯑꯣꯏ ꯉꯁꯤ ꯍꯣꯏ ꯉꯁꯤꯁꯨ ꯑꯣꯏꯌꯦ ꯑꯗꯨꯒꯤ ꯃꯥ ꯆꯦꯡ ꯀꯥꯅꯤꯡꯉꯥꯏ ꯊꯣꯛꯄ ꯍꯣꯏ ꯅꯦ ꯃꯥ ꯃꯊꯪꯗ ꯅꯠꯇꯦ ꯃꯥ ꯃꯥꯒꯤ ꯃꯃꯥꯟꯅꯕ ꯑꯃ ꯂꯩꯌꯦꯦ ꯑꯗꯣ ꯎꯝ ꯑꯩꯉꯣꯟ ꯑꯩꯉꯣꯟꯗꯗꯤ ꯑꯩꯉꯣꯟꯗꯗꯤ ꯍꯥꯏꯗꯦꯀꯣ ꯃꯥꯅ ꯃꯥꯒꯤ ꯃꯃꯥꯟꯅꯕꯤ ꯑꯃꯗꯨꯒ ꯍꯥꯏꯔꯛꯄꯅꯦ ꯑꯩꯉꯣꯟꯗ ꯃꯥꯒꯤ ꯋꯥꯈꯜꯁꯦ ꯍꯧꯖꯤꯛ ꯍꯧꯖꯤꯛꯀꯥꯟꯁꯦ ꯌꯥꯡꯈꯥꯏ ꯈꯥꯏꯅꯤ ꯍꯥꯏꯌꯦ
ꯌꯥꯡꯈꯩ ꯑꯩ ꯑꯩꯉꯣꯟꯗꯁꯨ ꯍꯥꯏꯕꯒꯤ ꯑꯩꯅ ꯆꯥꯏꯈ꯭ꯔꯦ ꯃꯥ ꯅꯣꯛꯄꯅꯦ ꯗꯨ ꯑꯣꯏꯔꯁꯨ ꯃꯥ ꯌꯥꯝ ꯅꯨꯡꯁꯤ ꯃꯥꯟꯕꯒꯤꯅꯦ ꯑꯗꯨꯒꯤꯅꯦ ꯍꯥꯏꯕꯗꯤ ꯃꯥ ꯑꯍꯥꯟꯕꯁꯨ ꯑꯍꯥꯟꯕ ꯑꯗꯨ ꯑꯍꯥꯟꯕ ꯇꯥꯎꯔꯀꯥꯟꯁꯤꯗ ꯃꯥ ꯅꯨꯄꯥꯗꯨꯅ ꯃꯉꯣꯟꯗ ꯐꯥꯕ ꯇꯥꯎꯗꯕꯒꯤꯀꯣ ꯑꯗꯨꯒꯤ ꯃꯥ ꯀꯥꯎꯕ ꯉꯝꯗꯕꯒꯤꯅꯦꯕ
ꯎꯝ
ꯑꯩꯁꯨ ꯍꯥꯏꯕꯅꯦ ꯅꯍꯥꯟ ꯆꯠꯃꯤꯟꯅꯔꯒ ꯅꯪꯅ ꯑꯥ ꯈꯪꯕꯁꯤꯡꯗꯣ ꯃꯉꯣꯟꯗ ꯂꯤꯌꯣ ꯑꯗꯨꯒ ꯁꯥꯎ ꯈꯔ ꯁꯥꯎꯔꯒ ꯍꯥꯏꯔꯣ ꯑꯗꯨꯒ ꯑꯗꯨꯗꯒꯤ ꯇꯣꯛꯈ꯭ꯔꯣ ꯅꯣꯏꯒꯤ ꯑꯅꯤꯒꯤ ꯋꯥꯔꯤ ꯑꯩ ꯍꯥꯏꯈ꯭ꯔꯕꯅꯦ
ꯑꯗꯣ ꯅꯨꯄꯥꯗꯣ ꯀꯔꯤ ꯀꯔꯤ ꯇꯥꯎꯕ꯭ꯔꯥ ꯍꯥꯏꯗꯤ ꯅꯠꯇꯦ ꯅꯠꯇꯦ ꯁꯥꯇ꯭ꯔ ꯑꯗꯨ ꯅꯠꯇꯕ ꯀꯔꯤ ꯀꯔꯤ ꯇꯧꯒꯠꯕ꯭ꯔꯥ ꯍꯥꯏꯕꯅꯤꯗ ꯃꯉꯣꯟꯗ
ꯑꯣ ꯑꯁ ꯌꯥꯝꯅ ꯅꯨꯄꯤ ꯑꯃ ꯇꯥꯎꯕꯗꯣ ꯅꯨꯄꯤ ꯑꯃ ꯌꯥꯝ ꯑꯗꯨꯝ ꯅꯨꯡꯁꯤꯕꯗꯤ ꯑꯣꯏꯔꯝꯃ꯭ꯔ ꯑꯗꯨꯔꯁꯨ ꯑꯗꯨꯝ ꯇꯥꯎꯕꯗꯣ ꯈꯪꯉꯤꯗꯅ
ꯎꯝ ꯃꯥꯁꯨꯀꯣ ꯉꯔꯥꯡ
ꯎꯝ
ꯑꯩꯈꯣꯏꯗ ꯍꯥꯏꯌꯦ ꯃꯥꯗꯣ ꯅꯨꯡꯁꯤꯕꯗꯤ ꯅꯨꯡꯁꯤꯕ ꯃꯥꯜꯂꯦ ꯍꯥꯏꯅ
ꯎꯝ ꯅꯨꯡꯁꯤ ꯅꯨꯡꯁꯤꯕꯒꯤꯅꯦ ꯃꯥ ꯅꯍꯥꯟ ꯑꯁꯤꯗ ꯊꯣꯛꯇ꯭ꯔꯤꯉꯥꯏꯗꯁꯨ ꯀꯣ
ꯎꯝ
ꯑꯗꯨꯝ ꯊꯥꯔꯛꯄꯅꯦ ꯃꯉꯣꯟꯗꯀꯣ
ꯍꯣꯏ ꯉꯁꯤ ꯑꯩꯈꯣꯏ ꯃꯥꯕꯨ ꯎ ꯎꯋꯦ ꯌꯥꯝ ꯏꯀꯥꯏꯕ ꯃꯥꯜꯂꯦ ꯃꯥꯗꯣ
ꯎꯝ ꯏꯀꯥꯏꯕ ꯌꯥꯝꯅꯗꯤ ꯏꯀꯥꯏ ꯀꯔꯤꯔ ꯃꯣꯏꯗꯤ ꯁꯨꯃꯥꯏꯅ ꯇꯥꯎꯕꯅꯤ ꯍꯥꯏꯌꯦ
ꯎꯝ
ꯑꯗꯨꯅ ꯑꯩꯅ ꯂꯤꯌꯣ ꯍꯥꯏꯔꯒ ꯂꯤꯌꯣ ꯍꯥꯏꯔꯀꯥꯟꯗ ꯑꯁ ꯃꯥ ꯏꯀꯥꯏꯕꯅ ꯂꯣꯏꯔꯅꯤꯅꯀꯣ ꯍꯥꯏꯌꯦ ꯑꯗꯨꯒꯤ ꯂꯤꯅꯤꯡꯗꯦꯅꯀꯣ ꯅꯠꯇ꯭ꯔꯗꯤ ꯂꯤꯒꯅꯤꯅ ꯏꯀꯥꯏꯕ ꯁꯛ ꯅꯠꯇ꯭ꯔꯗꯤ ꯑꯩ ꯂꯤꯅꯤꯡ
ꯕ ꯃꯥꯜꯂꯦ
ꯅꯨꯡꯁꯤꯌꯦ ꯅꯨꯄꯥꯁꯨ ꯑꯗꯨꯒꯤ ꯃꯥ ꯂꯥꯛ ꯄꯅꯦ ꯑꯗꯨꯒ ꯃꯥꯒꯤ ꯎꯝ ꯇꯤꯟꯅꯕ ꯅꯨꯄꯤꯗꯣ ꯑꯗꯨꯁꯨ ꯇꯣꯛꯈ꯭ꯔꯦ ꯌꯥꯏꯌꯦ ꯑꯗꯨ ꯇꯣꯛꯄꯒꯤ ꯃꯥꯉꯣꯟ ꯅꯪꯉꯣꯟꯗ ꯂꯥꯛꯄꯅꯤꯅꯀꯣ ꯑꯩꯅ ꯍꯥꯏꯈ꯭ꯔꯕꯅꯦ ꯗꯣ ꯑꯏꯁ ꯑꯩꯅꯁꯨ ꯍꯥꯏꯕꯅꯤ ꯅꯨꯡꯁꯤꯗꯤ ꯅꯨꯡꯁꯤꯌꯦ ꯈꯪꯉꯦ ꯍꯥ ꯍꯥꯟꯅꯒꯤ ꯁꯨꯃꯥꯏꯅ ꯀꯣ ꯊꯥꯗꯤ ꯊꯥꯕꯅꯦ ꯁꯤꯗ ꯊꯣꯛꯇ꯭ꯔꯤꯉꯥꯏꯗꯁꯨ ꯑꯩꯈꯣꯏ ꯍꯣꯁꯇꯦꯜꯗ ꯂꯥꯏꯔ ꯂꯥꯏꯔꯀꯥꯟꯗꯁꯨ ꯃꯥꯅ ꯍꯥꯏꯌꯦ ꯑꯗꯨꯝ ꯊꯥꯔꯛꯑꯦ ꯊꯥꯔꯛꯑꯦꯅꯀꯣ ꯇꯨꯝꯅ ꯑꯩꯅ ꯑ ꯊꯥ ꯑꯃꯨꯛ ꯊꯥꯍꯟꯕꯤꯒꯅꯨ ꯑꯗꯨꯃꯥꯏꯅ ꯊꯝꯃꯣ ꯊꯝꯃꯣꯅ ꯍꯥꯏꯌꯦꯌꯦꯀꯣ ꯃꯔꯛ ꯃꯔꯛꯇ ꯊꯥꯏ ꯊꯥꯏ ꯑꯗꯨꯒ ꯑꯈꯣꯏꯅ ꯍꯩ ꯍꯥꯏꯃꯟꯕꯒꯤ ꯃꯥ ꯊꯥꯔꯛꯇꯦ ꯁꯨꯝ ꯁꯨꯡ ꯊꯥ ꯊꯥꯗꯦ ꯑꯗꯨꯒ ꯍꯧꯖꯤꯛꯀꯥꯟꯁꯦ ꯃꯥ ꯊꯣꯛ ꯑꯃꯨꯛ ꯊꯣꯛꯂꯒ ꯃꯥ ꯃꯣꯏ ꯑꯅꯤ ꯑꯗꯨꯝ ꯎꯅꯔꯛꯄꯒꯤꯀꯣ ꯃꯥꯁꯨ ꯅꯨꯡꯁꯤꯕ ꯐꯥꯎꯕ ꯃꯥꯜꯂꯦꯕ ꯑꯗꯨꯒ ꯑꯩꯅ ꯇꯣꯛꯈ꯭ꯔꯣ ꯑꯗꯨꯒꯤ ꯋꯥꯔꯤꯗꯣꯅ ꯑꯩꯅ ꯍꯥꯏꯈ꯭ꯔꯕꯅꯤ ꯑꯗꯨꯒ ꯅꯪ ꯅꯪꯅ ꯌꯥꯝꯅ ꯅꯨꯡꯁꯤꯕ ꯇꯥꯔꯗꯤ ꯅꯪꯅ ꯌꯥꯝ ꯄꯥꯝꯕ ꯇꯥꯔꯗꯤ ꯅꯣꯡꯃ ꯅꯣꯏ ꯑꯅꯤ ꯆꯤꯡꯗ ꯀꯥꯍꯜꯂꯣ ꯀꯥꯔꯒ ꯅꯪꯒꯤ ꯋꯥꯔꯤ ꯅꯪꯅ ꯅꯨꯡꯉꯥꯏꯇꯕꯁꯤꯡꯗꯣ ꯐꯣꯡꯗꯣꯛꯑꯣ ꯑꯗꯨꯒꯤ ꯅꯨꯃꯤꯠꯇꯒꯤ ꯅꯣꯏ ꯑꯅꯤ ꯒꯤ ꯋꯥꯔꯤ ꯇꯣꯛꯑꯣ ꯑꯗꯨꯗꯒꯤ ꯑꯗꯨꯝ ꯐꯧ ꯅꯥꯒꯅꯨ ꯅꯣꯏꯒꯤ ꯑꯗꯨꯝ ꯗꯤꯂꯦ ꯇꯥꯎꯋꯅꯨꯀꯣ ꯍꯥꯏꯕꯅꯤ ꯍꯧꯖꯤꯛ ꯃꯥꯅ ꯅꯨꯡꯁꯤꯕ ꯅꯨꯄꯥꯗꯨꯅ ꯍꯦꯟꯅ ꯐꯥꯔꯝꯒꯅꯦꯕ ꯍꯥꯏꯕꯗꯤ ꯇꯨꯒꯤ ꯅꯨꯄꯥꯁꯨ ꯃꯉꯣꯟꯗ ꯌꯥꯝ ꯂꯨꯅ ꯇꯥꯎꯒꯅꯤꯕ ꯑꯍꯥꯟꯁꯨ ꯑꯍꯟꯅ ꯐꯥꯕꯅꯦ ꯑꯩꯈꯣꯏ
ꯍꯣꯏ
ꯑꯩꯈꯣꯏ ꯑꯩꯈꯣꯏꯗꯒꯤ ꯍꯦꯟꯅ ꯏꯅꯥꯎꯒꯨꯝꯕꯗ ꯑꯗꯨꯝ ꯅꯨꯡꯁꯤꯔꯒ ꯍꯌꯦꯡꯋꯥꯏ
ꯌꯥꯝ ꯍꯦꯟꯅ ꯑꯍꯥꯟ ꯑꯣꯏꯕꯁꯨ ꯅꯠꯇꯦ ꯃꯥꯒꯤꯗꯤ ꯆꯞ
ꯑꯗꯨꯒꯤꯅꯦ ꯎꯝ
ꯍꯥꯏꯗꯤ ꯃꯥꯁꯨ ꯍꯧꯖꯤꯛꯇꯤ ꯑꯗꯨꯝ ꯊꯕꯛ ꯇꯧꯔꯒ ꯂꯩꯕꯅꯤꯅꯀꯣ ꯑꯍꯥꯟ ꯑꯣꯏꯕꯅ ꯐꯥꯏꯕ
ꯑꯗꯨꯒꯤꯅꯦ ꯃꯉꯣꯟꯗꯁꯨ ꯂꯨꯅ ꯇꯧꯕꯤꯒꯅꯤ ꯅꯨꯡꯁꯤꯕꯤꯒꯅꯤ ꯒ꯭ꯌꯥꯟ ꯇꯥꯔꯅꯤ ꯑꯗꯨꯒꯤꯅꯤ
ꯑꯃꯗꯨꯗꯤ ꯅꯣꯏꯒ ꯆꯞ ꯃꯥꯟꯅꯔꯝꯒꯅꯤꯀꯣ
ꯎꯝ ꯃꯥꯗꯤ ꯈꯔ ꯀꯩꯅꯣ ꯑꯩꯒꯤꯅ ꯈꯔ ꯑꯍꯥꯟ ꯑꯣꯏꯌꯦ ꯆꯍꯤ ꯑꯅꯤꯔꯥ
ꯅꯠꯇꯦ ꯑꯃ
ꯀꯔꯦ ꯑꯣ ꯑꯃꯥꯗꯨꯔꯣ ꯎꯝ ꯑꯗꯨꯗꯤ ꯑꯩꯈꯣꯏꯒ ꯃꯅꯥꯕ ꯃꯥꯜꯂꯦ
ꯎꯝ
ꯑꯗꯨꯒ ꯑꯩꯈꯣꯏꯗꯒꯤꯗꯤ ꯀ꯭ꯂꯥꯁꯇꯤ ꯃꯅꯥꯗꯦ
ꯎꯝ
ꯑꯩꯒꯤ ꯀꯥꯖꯤꯟ ꯍꯧꯖꯤꯛ ꯁꯥꯡꯕ ꯃꯥ ꯂꯥꯛꯀꯥꯟꯗ ꯀꯣꯏꯁꯦ ꯍꯥꯏꯕ ꯅꯨꯄꯤ ꯃꯣꯏ ꯃꯣꯏꯒ ꯆꯞ ꯃꯥꯟꯅꯩꯌꯦꯕ
ꯑꯣ ꯑꯣ
ꯃꯥꯒꯤ ꯃꯕꯨꯡꯁꯨ ꯇꯦꯛꯁ ꯊꯥꯔꯛꯄꯅꯦ ꯅꯣꯏꯒꯤ ꯀ꯭ꯂꯥꯁꯃꯦꯠꯇꯣ ꯈꯪꯕ꯭ꯔꯣ
ꯈꯪꯉꯦ ꯈꯪꯉꯦ
ꯗꯨꯝ ꯇꯦꯛꯁ ꯁꯥꯔꯒ ꯍꯧꯖꯤꯛꯇꯤ ꯊꯥꯔꯛꯇ꯭ꯔꯦ ꯈꯥꯡꯕꯒꯤ ꯌꯥꯝ ꯅꯣꯛꯅꯤꯡꯕꯅꯦ ꯃꯥꯒꯤ ꯃꯕꯨꯡꯗꯣ ꯌꯦꯡꯕ ꯀꯥꯟꯗ ꯌꯥꯝ ꯏ ꯀꯥꯏꯕ ꯃꯥꯜꯂꯦꯗꯅ
ꯀꯩ ꯏꯀꯥꯏꯕ ꯍꯣꯏ ꯑꯩꯈꯣꯏ ꯐꯦꯁ ꯇꯨ ꯐꯦꯁ ꯌꯦꯡꯕ ꯉꯝꯗꯕꯅꯤ ꯀꯣ ꯃꯥꯗꯣ
ꯀꯥꯟꯗꯗꯤꯀꯣ ꯑꯁ ꯌꯥꯝ ꯅꯣꯛꯅꯤꯡꯕꯅꯤ ꯃꯥꯟꯗꯕꯗꯣ ꯅꯨꯄꯥ ꯍꯥꯏꯕꯁꯤ ꯁꯨꯃꯥꯏꯅ ꯇꯧꯕ ꯃꯥꯜꯂꯦꯅ ꯅꯣꯏꯁꯦ ꯈꯪꯗ꯭ꯔꯦ ꯍꯧꯖꯤꯛ ꯇꯪꯈꯥꯏ ꯇꯪꯈꯥꯏ ꯍꯥꯏꯕ ꯑꯁ ꯁꯥꯎꯅꯤꯡꯕꯅꯦ
ꯑꯗꯨꯅꯤ ꯉꯁꯤꯁꯨꯀꯣ ꯑꯩꯅꯗꯤ ꯆꯤꯡ ꯀꯥꯁꯦꯔꯥꯅ ꯍꯥꯏꯗꯣꯛꯄ
ꯎꯝ
ꯑꯗꯣ ꯃꯥ ꯌꯥꯝ ꯀꯔꯤ ꯍꯥꯏꯁꯦꯔꯥ ꯌꯥꯝ ꯆꯠꯅꯤꯡꯕ ꯃꯥꯟꯕ ꯑꯗꯨꯒꯤ ꯑꯗꯨꯒꯤ ꯑꯗꯨ ꯃꯃꯥꯟꯅꯕꯤ ꯑꯩꯈꯣꯏ ꯏꯃꯥꯟꯅꯕꯤ ꯑꯗ ꯑꯩꯅꯀꯣ꯫ ꯀꯔꯤꯒꯤꯔ ꯌꯥꯝ ꯆꯠꯅꯤꯡꯕ ꯃꯥꯜꯂꯦꯀꯣ ꯎꯅꯤꯡꯕ꯭ꯔꯥ ꯍꯥꯏꯕ ꯀꯥꯟꯗ ꯃꯥꯗꯣ ꯑꯃꯨꯛꯀ ꯍꯥꯏꯗꯣꯛꯑꯔꯣꯏ ꯅꯣꯏ ꯑꯦꯅꯤꯗ ꯍꯥꯏꯗꯣꯛꯑ ꯍꯣꯏ ꯍꯥꯏꯗꯣꯛꯑꯣ ꯀꯣꯏ ꯀꯣꯅ ꯍꯥꯏꯕꯅꯦ ꯃꯥꯗꯣ꯫
ꯑꯗꯨꯒ ꯉꯁꯤ ꯑꯩꯅ꯫ ꯃꯥꯅ ꯇꯦꯛꯁ ꯊꯔꯛꯄ ꯆꯥꯠꯁꯦ ꯂꯥꯛꯑꯣꯅꯀꯣ꯫ ꯍꯥꯏꯕ ꯑꯩ ꯅꯪꯗꯤ ꯌꯥꯝ ꯆꯠꯅꯤꯡꯕ ꯃꯥꯜꯂꯦ ꯃꯥꯗꯣ ꯎꯕꯒꯤ ꯑꯗꯨꯒ ꯅꯪꯒꯤ ꯐꯤꯔꯣꯟꯜꯅ ꯅꯪꯉꯣꯟꯗ ꯌꯥꯝ ꯄꯥꯛꯆꯥꯕ ꯄꯥꯛ ꯑꯥ ꯑꯗꯨ ꯁꯦꯠꯂꯣ ꯑꯗꯨꯒ ꯑꯥ ꯃꯥꯒꯤ ꯎꯝ ꯃꯅꯥ ꯑꯃ ꯊꯣꯛꯄꯗꯣ꯫ ꯍꯣꯏ ꯌꯥꯝ ꯉꯥꯡꯗꯕ ꯅꯨꯄꯤꯗ ꯑꯗꯨꯒ ꯃꯣꯏ ꯑꯅꯤꯅ ꯀꯦꯕ ꯇꯥꯏ ꯑꯗꯨꯒꯤꯗꯤ ꯀꯦꯒꯅꯨꯅ꯫ ꯑꯗꯨ ꯎꯔꯗꯤ ꯃꯥ ꯈꯪꯉꯅꯤꯀꯣ ꯀꯥꯏꯗ꯫ ꯆꯤꯡꯗ꯫
ꯍꯥ ꯆꯤꯡꯀ
ꯑꯗꯨꯒꯤ ꯑꯩꯈꯣꯏꯒꯤ ꯑ ꯏꯃꯥꯟꯅꯕꯤꯗꯣ꯫ ꯑꯗꯨ ꯃꯥꯅꯥ ꯍꯥꯏꯔꯛꯑꯦ꯫ ꯑꯗꯨꯒꯤ ꯑꯣꯏꯔꯝꯒꯅꯤ ꯀꯦꯂꯤꯁꯦꯅ ꯍꯥꯏꯔꯛꯑꯦ꯫ ꯑꯩꯗꯤ ꯒꯦꯟ ꯇꯥꯗꯕ꯫
ꯎꯝ꯫
ꯑꯩꯈꯣꯏꯗꯤ ꯑꯗꯨꯝ ꯆꯄꯥꯜ ꯍꯥꯞꯔꯒ ꯆꯥꯠꯄꯅꯦꯕ ꯃꯥꯗꯤ ꯈꯣꯡꯒꯨꯞ ꯈꯣꯡꯒꯨꯞ ꯁꯦꯂꯒ ꯀꯣ ꯒ꯭ꯂꯥꯁ ꯒꯨꯝꯕꯗꯣ꯫
ꯑꯗꯨꯒꯤꯅꯦ ꯑꯩꯅ ꯕ꯭ꯂꯥꯁ ꯍꯥꯞꯀꯅꯨ ꯍꯥꯏꯕꯅꯦ ꯃꯥꯗꯤ ꯄꯥꯛꯆꯥꯗꯦ ꯑꯗꯨꯒꯤ ꯕ꯭ꯂꯥꯁꯇꯣ꯫ ꯐꯖꯗꯦꯕ ꯑꯗꯨꯒꯤ꯫
ꯆꯅꯔꯗꯤꯅꯦ ꯀꯥꯗꯥꯏꯗ ꯐꯖꯗꯕꯗꯨꯅꯤ꯫
ꯆꯤꯟꯗ ꯇꯥꯎꯕꯗꯣ꯫
ꯃꯥ ꯃꯥꯒꯤ ꯀꯂꯔꯒ ꯑꯗꯨꯗꯣ ꯄꯥꯛꯇꯕꯒꯤꯅꯦ꯫ ꯅꯦꯕ ꯀꯂꯔꯗꯨ ꯐꯖꯔꯗꯤ ꯃꯉꯣꯟꯗ ꯐꯖꯕ ꯑꯣꯏꯔꯗꯤ ꯐꯖꯒꯅꯦꯕ꯫
ꯅꯣꯛꯅꯤꯡꯉꯦꯀꯣ꯫ ꯈꯡꯗ꯭ꯔꯦ ꯍꯧꯖꯤꯛ ꯀꯥꯟꯁꯦ ꯃꯥ ꯑꯗꯨꯒꯤ ꯅꯨꯄꯥꯗꯤ ꯀꯥꯎꯕ ꯉꯝꯗꯤ ꯉꯝꯗꯕꯅꯤꯀꯣ꯫ ꯍꯧꯖꯤꯛ ꯍꯧꯖꯤꯛ ꯅꯨꯡꯁꯤꯕ ꯅꯨꯄꯥ ꯑꯗꯨ ꯅꯨꯡꯁꯤꯕ ꯀꯥꯟꯗꯁꯨ ꯃꯥ ꯑꯗꯨꯝ ꯍꯥꯏꯕꯅꯦ ꯑꯗꯨꯒꯤ ꯅꯨꯄꯥꯗꯣ ꯑꯩꯗꯤ ꯑꯗꯨꯝ ꯅꯤꯡꯁꯤꯡꯉꯦ ꯅꯨꯡꯁꯤꯌꯦ ꯑꯗꯨꯝ ꯍꯧꯖꯤꯛ ꯍꯧꯖꯤꯛ ꯐꯥꯎ ꯅꯨꯡꯁꯤꯌꯦꯅ꯫ ꯑꯥ ꯅꯍꯥꯟ ꯆꯍꯤꯗꯨꯁꯨ ꯍꯥꯏꯕꯅꯤꯀꯣ꯫
ꯎꯝ ꯅꯍꯥꯟ ꯑꯗꯨꯒ ꯎꯝ ꯃꯥꯅ ꯇꯦꯛ ꯊꯔꯥꯛꯄ ꯃꯥꯜꯂꯦ꯫
ꯎꯝ ꯊꯥꯔꯛꯑꯦ ꯍꯥꯏꯌꯦ꯫
ꯑꯗꯨ ꯀꯩꯅꯣꯝ ꯍꯥꯏꯕꯤꯌꯣꯔꯅ ꯍꯥꯏꯔꯦ ꯑꯗꯨꯏꯗꯨ ꯑ ꯃꯃꯥꯟꯅꯕꯤꯅꯀꯣ
ꯎꯝ꯫
ꯇꯥꯅꯤꯡꯗꯦ ꯍꯥꯏꯕꯒꯤ꯫
ꯎꯝ꯫
ꯍꯥꯏꯗꯣꯛꯑꯣꯏ ꯍꯥꯏꯕ꯫
ꯎꯝ꯫
ꯑꯩꯅ ꯑꯩꯗꯤ ꯇꯥꯅꯤꯡꯉꯦ ꯑꯩꯉꯣꯟꯗ ꯍꯩꯕꯤꯌꯣ ꯍꯥꯏꯕꯒꯤ꯫ ꯃꯥꯗ ꯑꯩꯉꯣꯟꯗ ꯍꯥꯏꯩꯔꯛꯑꯦ ꯑꯗꯨꯒ ꯑꯃꯃꯨꯀ ꯃꯥꯅ ꯍꯥꯉꯥꯛꯑꯦ ꯑꯗꯨꯒꯤ꫰꫰ ꯌꯥꯝ ꯍꯔꯥꯎꯕ ꯃꯥꯂꯦꯕ ꯃꯥꯗꯣ ꯌꯥꯝ ꯍꯔꯥꯎꯕ꯭ꯔꯥꯅ ꯍꯥꯏꯕ ꯀꯥꯟꯗ ꯀꯩꯅꯣ ꯑꯗꯨ ꯀꯨꯝꯕꯕꯁꯤ ꯇꯥꯎꯕꯗꯦꯗꯥ ꯑꯥ ꯑꯗꯨ ꯑꯗꯨꯝ ꯃꯥꯅ ꯑꯗꯨꯝ ꯐꯥꯎꯔꯛꯑꯦ ꯍꯥꯏꯕ ꯋꯥ ꯈꯛꯇꯅꯤꯗ ꯑꯏꯗꯤ ꯍꯥꯏꯗꯦ ꯑꯗꯣ ꯍꯧꯖꯤꯛꯀꯥꯟ ꯃꯥ ꯆꯤꯡ ꯀꯥꯕ ꯃꯥꯜꯂꯦ
ꯑꯗꯨ ꯁꯤ ꯃꯥ ꯃꯣꯏꯒꯤ ꯈꯨꯟꯗ ꯆꯠꯄ ꯌꯥꯏꯌꯦꯗꯅ
ꯎꯝ
ꯑꯁꯤꯗ ꯂꯥꯏꯕꯁꯦ ꯎꯅꯤꯡꯕꯒꯤꯀꯣ ꯃꯥ ꯂꯥꯏ
ꯑ ꯑꯗꯨ ꯑꯗꯨꯁꯨ ꯆꯤꯡꯗ ꯂꯥꯛꯄ
ꯎꯝ ꯑꯗꯨꯒ ꯑꯩ ꯍꯥꯏꯕꯅꯦ ꯅꯪ ꯑꯗꯨꯒꯤ ꯅꯨꯄꯥꯗꯨꯣ ꯍꯧꯖꯤꯛꯐꯥꯎ ꯅꯨꯡꯁꯤꯔꯝꯃꯗꯤ ꯀꯔꯤꯒꯤ ꯍꯧꯖꯤꯛ ꯅꯨꯡꯁꯤꯕ ꯅꯨꯄꯥꯗꯣ ꯀꯔꯤꯒꯤ ꯅꯨꯡꯁꯤꯕꯤꯔꯕꯝꯅꯣ ꯅꯪ ꯃꯤꯅꯨꯡꯁꯤ ꯈꯥꯡꯗꯦ ꯍꯥꯏꯅꯀꯣ ꯑꯩ ꯍꯥꯏꯈ꯭ꯔꯕꯅꯦ ꯅꯪꯅꯁꯨ ꯅꯪꯉꯣꯟꯗ ꯇꯥꯎꯕ ꯑꯦ ꯑꯗꯨ ꯅꯪꯒꯤ ꯍꯧꯖꯤꯛ ꯐꯧ ꯅꯥꯕ ꯅꯨꯄꯥꯗ ꯅꯪꯁꯨ ꯇꯥꯎꯒꯦ ꯍꯥꯏꯕ꯭ꯔꯣꯅꯀꯣ ꯑꯗꯨ ꯆꯞ ꯃꯥꯟꯅꯔꯅꯤ ꯃꯤꯁꯨ ꯑꯗꯨꯒꯤꯅꯤ ꯎꯝ ꯃꯤꯒꯤ ꯍꯥꯏꯕꯗꯤ ꯃꯉꯣꯟꯗꯁꯨ ꯐꯥꯔꯣꯏꯕ ꯍꯧꯖꯤꯛ ꯂꯥꯛꯄ ꯅꯨꯄꯥꯗꯤ ꯃꯣꯏꯒ ꯍꯥꯏꯗꯤ ꯇꯥꯎꯅꯤꯡꯒ ꯑꯗꯨꯒꯤ ꯅꯨꯄꯥꯗꯤ ꯑꯩꯈꯣꯏꯗꯒꯤꯁꯨ ꯉꯥꯒꯤꯦ ꯑꯦ ꯑꯍꯥꯟꯅ ꯐꯥꯕꯅꯦꯕ
ꯎꯝ
ꯎꯝꯗ꯭ꯔꯦ
ꯉꯁꯤ ꯃꯥꯗꯣ ꯑꯩꯈꯣꯏ ꯏꯃꯥꯟꯅꯕꯤꯗꯨꯅꯀꯣ
ꯎꯝ
ꯑꯩꯈꯣꯏ ꯉꯁꯤ ꯑꯩꯈꯣꯏ ꯎꯕ ꯃꯇꯝꯗ ꯑꯩꯣꯏꯗꯤ ꯀꯥꯔꯔꯣꯏ ꯉꯁꯤ ꯍꯥꯏꯕꯅꯦ ꯃꯥꯗꯣ
ꯎꯝ
ꯎꯝ ꯑꯗꯨꯃꯥꯏ ꯈꯧꯅꯩ ꯍꯣꯏꯣꯏ ꯑꯩ ꯀꯥꯔꯒ ꯂꯥꯛꯑꯒꯦ ꯍꯥꯏ
ꯑ ꯅꯨꯄꯥꯗꯣ
ꯍꯣꯏꯣꯏ
ꯑ ꯑꯗꯨꯗ ꯆ ꯁꯦꯂꯨ ꯍꯥꯏꯌꯨ ꯅꯨꯡꯗꯥꯡꯒꯨꯝꯕꯗ ꯃꯥꯡꯉꯁꯦ
ꯎꯝ ꯃꯥꯗꯣ ꯎꯝ ꯈꯔ ꯏꯀꯥꯏꯕꯒꯤ ꯊꯣꯛꯂꯛꯄꯁꯨ ꯌꯥꯏ ꯋꯥꯗꯣ ꯋꯥꯐꯥꯝꯗꯣ ꯑꯗꯨꯅ ꯑꯩꯗꯤ ꯀꯔꯤꯒꯤꯔꯣꯅꯕ
ꯅꯍꯥꯟ ꯑ ꯑꯍꯥꯟꯕ ꯎꯕ ꯀꯥꯟꯗꯀꯣ
ꯎꯝ
ꯑꯍꯜ